ꯍꯜꯂꯣ ꯇꯥꯕ꯭ꯔꯣ ꯏꯁ ꯇꯨꯝꯗ꯭ꯔꯤꯕ‌ꯣ
ꯇꯨꯝꯗ꯭ꯔꯤ ꯅꯪꯗꯤ ꯀꯥꯏ ꯆꯠꯂꯤꯅꯣ
ꯌꯨꯝꯗ ꯂꯩꯌꯦ ꯇꯨꯝꯒꯦ ꯇꯧꯔꯤꯕꯅꯦ ꯑꯩꯒꯤ ꯃꯥꯏꯁꯦ ꯇꯥꯒꯦ ꯇꯧꯔꯒ ꯕꯦꯔꯤ ꯂꯦꯖꯤ
ꯂꯤꯖꯤ ꯑꯣꯏꯔꯒ ꯐꯖꯔꯅꯤ
ꯑꯩꯗꯤ ꯉꯁꯥꯏ ꯇꯨꯝꯅꯤꯡ ꯇꯨꯝꯅꯤꯡꯉ ꯂꯩꯕꯅꯦ ꯑꯩꯍꯥ
ꯑꯣ
ꯑꯩꯒꯤ ꯃꯥꯏꯁꯦ ꯄꯤꯝꯄꯜꯁ ꯊꯣꯛꯃꯟꯕꯒꯤ ꯀ꯭ꯔꯤ ꯇꯩꯔꯗꯤ ꯐꯒꯗ꯭ꯔꯥ ꯈꯪꯗ꯭ꯔꯦ
ꯑꯩꯁꯨ ꯍꯟꯗꯛꯁꯦ ꯄꯤꯝꯄꯜꯁ ꯃꯌꯥꯝ ꯊꯣꯛꯑꯦ ꯕꯣꯜ ꯌꯦꯡꯕꯗꯨꯗ ꯇꯨꯝꯕꯗꯣ ꯊꯦꯡꯅ ꯇꯨꯝꯕꯒꯤ ꯑꯗꯨꯒꯤ
ꯑꯩꯗꯤ ꯌꯦꯡꯗꯦ
ꯌꯦꯡꯉꯣꯍꯦ ꯐꯖꯕꯅꯦ
ꯄꯨꯣꯠꯇꯨ ꯀꯧꯔꯅ ꯅꯠꯇ꯭ꯔꯒ ꯑꯥꯔꯖꯦꯟꯇꯤꯅꯥꯔꯣ
ꯅꯠꯇꯦ ꯑꯩꯗꯤ ꯅꯣꯔꯋꯦꯅ‌ꯦ
ꯋꯥ ꯌꯥꯝ ꯇꯨꯡꯉꯥꯜꯂꯤꯀ‌ꯣ
ꯃꯤꯁꯤꯒ ꯔꯣꯅꯦꯜꯗꯣꯒꯗꯣ ꯈꯠꯅꯤꯡꯕꯗ ꯌꯥꯎꯅꯤꯡꯗ꯭ꯔꯕ ꯑꯗꯨꯒꯤ
ꯀꯩ ꯃꯊꯦꯜ ꯆꯥꯒꯦ
ꯑ ꯇꯣꯏꯗ ꯎꯁꯣꯏꯒ ꯑꯂꯨꯒ
ꯍꯥꯎꯋꯤꯅꯦ ꯑꯩꯈꯣꯏꯅ ꯉꯁꯤ ꯑꯣꯛꯁꯥ ꯆꯥꯏ
ꯋꯥꯎ ꯕꯦꯔꯤ ꯅꯥꯏꯁ
ꯍꯥꯎꯇꯦꯗ
ꯎꯝ ꯌꯥꯝ ꯅꯣꯛꯅꯤꯡꯉꯦ ꯂꯧꯔ
ꯍꯥꯥ ꯃꯤ ꯑꯇꯣꯞꯄꯗꯗꯤ ꯋꯥꯔꯤ ꯁꯥꯗ꯭ꯔꯣ
ꯁꯥꯗꯦ ꯑꯩ ꯑꯩꯒꯤꯗꯤ ꯉꯁꯤꯅ ꯐꯥꯔꯁꯅꯦꯕ
ꯎꯝ ꯑꯗꯨꯒꯤꯅꯦ ꯅꯪꯅ ꯌꯥꯝ ꯅꯣꯛꯅꯤꯡꯉꯤꯗꯣ
ꯍꯣꯏ ꯀꯨꯏ ꯀꯨꯏꯈ꯭ꯔꯕ꯭ꯔ ꯅꯪꯗꯤ
ꯀꯨꯏꯗ꯭ꯔꯤꯗ ꯑꯗꯣ ꯑꯗꯨꯝ ꯎꯝ ꯀꯩꯅꯣꯗ ꯑꯗꯨꯝ ꯃꯤ ꯌꯥꯝꯅ ꯁꯥꯕꯒꯤꯀꯣ
ꯑꯣ ꯑꯩꯖꯤ ꯃꯤ ꯑꯍꯨꯝ ꯑꯣꯏꯔꯦ
ꯀꯩ ꯀꯩ ꯇꯧꯔꯤꯅꯣ ꯍꯟꯗꯛ ꯚꯦꯀꯦꯁꯟꯗꯤ
ꯀ꯭ꯔꯤꯁꯨ ꯇꯧꯗꯦ
ꯑꯦꯛꯖꯥꯝ ꯊꯥꯕꯒꯨꯝꯕ ꯆꯠꯇ꯭ꯔꯣ
ꯆꯠꯇꯦ
ꯌꯥꯝ ꯅꯨꯡꯉꯥꯏꯀꯣ
ꯑꯁ ꯅꯨꯡꯉꯥꯏꯇꯦ
ꯉꯁꯤꯅ ꯀꯥꯏꯀꯥꯏ ꯆꯠꯄ ꯌꯨꯝꯗ ꯑꯗꯨꯝ ꯂꯩꯕ꯭ꯔꯣ
ꯍꯣꯏ ꯅꯪꯗꯤ
ꯕꯖꯔ ꯆꯠꯂꯦ
ꯑꯩꯖꯤ ꯕꯖꯥꯔꯗ ꯂꯩꯌꯦ ꯍꯥꯏꯕ ꯋꯥꯅꯤ ꯕꯖꯥꯔ ꯁꯨ ꯊꯣꯛꯇ꯭ꯔꯦ
ꯊꯣꯛꯑꯣ ꯑꯩ ꯉꯁꯤ ꯉꯁꯤ ꯕꯖꯥꯔꯒꯨꯝꯕꯗ ꯀꯩꯅꯣ ꯇꯧꯋꯦ ꯃꯣꯏ ꯎꯝ ꯕꯖꯔ ꯁꯦꯠ ꯑꯞꯁꯇ꯭ꯌꯥꯔꯗꯣ
ꯑꯣ
ꯑꯗꯨ ꯑꯗꯨꯗ
ꯏꯁꯀꯦꯟ ꯍꯦꯟ ꯌꯣꯟꯐꯝꯗꯣ
ꯎꯝ ꯑꯗꯨꯗ ꯃꯤ ꯏꯃꯥ ꯃꯌꯥꯝ ꯄꯨꯜꯂꯒ ꯋꯥꯔꯤ ꯁꯥꯔ ꯂꯩ
ꯑꯣ ꯑꯣ ꯑꯣ ꯍꯣꯏ ꯃꯤꯇꯤꯡ ꯂꯩ ꯍꯥꯏꯕꯅꯦ
ꯑꯣ ꯑꯗꯨꯒꯤ ꯑꯣꯏꯔꯝꯃꯅꯤ
ꯉꯔꯥꯡꯁꯨ ꯇꯧꯕꯅꯦ ꯃꯤꯇꯤꯡꯗꯣ
ꯎꯝ ꯎꯝ ꯎꯝ ꯉꯔꯥꯡꯗꯤ ꯈꯪꯗ꯭ꯔꯦ ꯉꯁꯤ ꯀꯨꯝꯕꯗ ꯃꯣꯏ ꯃꯤꯇꯤꯡ ꯇꯧꯔ ꯂꯩ ꯍꯌꯦꯡꯗꯤ ꯀꯥꯏ ꯆꯠꯇꯣꯏꯅꯣ꯫
ꯍꯌꯦꯡ ꯍꯌꯦꯡꯁꯨ ꯌꯨꯝ ꯂꯩꯅꯤ ꯆꯠꯅꯤꯡꯉꯥꯏ ꯂꯩꯇꯦ ꯑꯩꯗꯤ
ꯀꯣꯏꯔꯛꯑꯣ ꯃꯊꯛꯂꯣꯝꯗ꯫ ꯑꯥꯔꯃꯤ ꯀꯦꯝꯂꯣꯝꯗ ꯀꯣꯏꯔꯛꯑꯣ꯫
ꯑꯥꯔꯃꯤ ꯀꯦꯝ꯫
ꯑꯥ꯫
ꯀꯅꯥ ꯀꯅꯥ ꯂꯩꯔꯤꯅꯣ ꯅꯣꯏ ꯐꯦꯝ ꯐꯦꯃꯤꯂꯤ ꯂꯣꯏ ꯂꯩꯕ꯭ꯔꯣ꯫
ꯎꯝ꯫ ꯅꯪꯗꯤ꯫
ꯑꯩꯁꯨꯅꯦ꯫
ꯅꯪ ꯗꯨꯀꯥꯟꯒꯨꯝꯕ ꯐꯝꯕ꯭ꯔꯣ꯫
ꯐꯝꯗꯦ ꯑꯩꯈꯣꯏ ꯍꯣꯏ ꯑꯩꯒꯤ ꯌꯨꯝꯗꯗꯤ ꯂꯩꯌꯦ ꯑꯃ ꯗꯨꯀꯥꯟ ꯀꯩ ꯑꯃ ꯂꯩꯌꯦ꯫
ꯀꯩ ꯗꯨꯀꯥꯟꯅꯣ ꯅꯣꯡꯃ ꯀꯣꯏꯔꯛꯀꯦ꯫
ꯀꯩꯩꯅꯣꯅꯦ ꯑꯁ ꯑꯣꯏꯗꯕ ꯗꯨꯀꯥꯟꯅꯦ ꯌꯨꯒꯤ ꯗꯨꯀꯥꯟ꯫
ꯄꯨꯡ ꯀꯌꯥꯅ ꯇꯨꯝꯗꯣꯏꯅꯣ ꯅꯪꯕꯨ ꯍꯧꯖꯤꯛ ꯃꯥꯏ ꯇꯥꯊꯣꯛꯏꯗꯨꯕꯨ꯫
ꯈꯪꯗ꯭ꯔꯦ ꯑꯩ꯫ ꯄꯨꯡ ꯑꯩꯗꯤ ꯊꯦꯡ ꯊꯦꯡꯅ ꯇꯨꯝꯕꯅꯦ꯫
ꯑꯩꯁꯨꯅꯦ ꯑꯗꯨꯝ ꯍꯤꯞꯄꯒ ꯐꯝꯃꯒ ꯇꯧꯔꯗꯤ ꯑꯃꯨꯛ ꯇꯨꯝꯅꯤꯡꯕ ꯐꯃꯨꯡꯗ ꯇꯨꯝꯃꯒꯦ ꯍꯥꯏꯅ ꯆꯪꯉꯗꯤ ꯑꯃꯨꯛ ꯇꯨꯝꯅꯤꯡꯗꯕ꯫
ꯑꯣ ꯑꯗꯨꯝ ꯇꯧꯕꯅꯦ꯫
ꯅꯪ ꯃꯥꯏ ꯑꯣꯏ ꯅꯪꯁꯨ ꯃꯥꯏ ꯑꯣꯏꯂꯤ ꯇꯧꯕ꯭ꯔꯥ꯫ ꯍꯧꯖꯤꯛ ꯃꯥꯏ ꯇꯥꯅꯤ ꯗꯨꯕꯨ꯫
ꯑꯁ ꯑꯩꯒꯤ ꯐꯦꯁꯁꯦ ꯌꯥꯝ ꯑꯣꯏꯂꯤ ꯑꯣꯏꯕꯒꯤꯀꯣ ꯄꯤꯝꯄꯜꯁ ꯊꯣꯛꯄ꯫
ꯑꯩꯁꯨꯅꯦ ꯃꯥꯏ ꯑꯣꯏꯂꯤ ꯇꯧꯕꯁꯦ ꯄꯤꯝꯄꯜꯁ ꯌꯥꯝ ꯊꯣꯛꯑꯦ꯫ ꯎꯝ ꯀꯩ ꯍꯥꯏꯕ ꯃꯥꯏꯗ ꯔꯦꯠ ꯔꯦꯠ ꯇꯥꯕꯗꯣ ꯑꯍꯟ ꯑꯣꯏꯁꯤꯜꯂꯛꯑꯀꯥꯟꯗ꯫
ꯑꯣ ꯑꯣ ꯑꯣ꯫
ꯑꯗꯨꯒꯨꯝꯕꯗꯤ ꯎꯝ ꯊꯣꯛꯇꯦ ꯍꯥꯏꯌꯦꯕ ꯃꯥ ꯃꯥꯥꯏ ꯑꯣꯏꯂꯤ ꯑꯣꯏꯕꯁꯤꯡꯁꯦ꯫
ꯍꯣꯏ꯫
ꯑꯗꯨ ꯂꯩꯁꯥꯔꯤꯉꯩꯗꯗꯤ ꯑꯦꯁ ꯄꯤꯝꯄꯜꯁꯅ ꯃꯔꯣꯟ ꯑꯃ꯫
ꯑꯩꯁꯨꯅꯤ ꯑꯩꯒꯤ ꯃꯥꯏ ꯈꯛꯇ ꯅꯠꯇꯦ ꯑꯩꯗꯤ ꯑꯩꯒꯤ ꯕꯦꯒꯗꯨꯁꯨ꯫ ꯄꯤꯝꯄꯜꯁ ꯐꯥꯔꯝꯅꯦ ꯑꯩꯗꯤ ꯑꯩꯒꯤ ꯕꯣꯗꯤꯁꯦ꯫
ꯑꯩꯅ ꯑꯣꯏꯂꯤ ꯌꯥꯝ ꯇꯧꯕ꯫
ꯌꯣꯟꯕ ꯌꯥꯔꯗꯤ ꯄꯩꯁꯥ ꯌꯥꯝ ꯂꯩꯒꯅꯤ ꯑꯩꯗꯤ꯫
ꯅꯪ ꯀꯩ ꯄꯣꯗꯛ ꯁꯤꯖꯤꯟꯕꯔꯥ
ꯑꯩꯒꯤ ꯄꯛ ꯄꯛꯆꯕ ꯑꯃꯈꯛ ꯂꯩꯌꯦ ꯍꯤꯃꯥꯂꯤꯌꯥꯒꯤ ꯅꯤꯝ ꯐꯦꯁꯋꯥꯁꯇꯣ
ꯑꯣ ꯑꯣ ꯑꯗꯨ ꯄꯤꯝꯄꯜꯁꯀꯤ ꯑꯗꯨꯝ ꯐꯥꯕ ꯃꯥꯜꯂꯦ ꯑꯌꯥꯝꯕ ꯃꯤ ꯑꯗꯨꯝ ꯁꯤꯖꯤꯟꯅꯩꯌꯦ ꯑꯗꯣ
ꯑꯇꯣꯞꯄꯀꯣ ꯄꯤꯝꯄꯜꯁꯀꯤꯅꯦ ꯍꯥꯏꯔꯁꯨ
ꯎꯝ ꯑꯩꯁꯨ ꯅꯍꯥꯟ ꯀꯩꯅꯣꯗ ꯑꯥ ꯐꯣꯛꯁꯇꯦꯜ ꯁꯦꯔꯝꯗꯣ ꯑꯗꯨ ꯄꯥꯏꯔꯣꯕ ꯑꯗ ꯗꯨꯒꯤ ꯑꯣꯏꯔꯝꯒꯅ ꯑꯩ ꯃꯥꯏꯁꯦ ꯄꯤꯝꯄꯜꯁ ꯌꯥꯝ ꯊꯣꯛꯑꯦ
ꯑꯩꯁꯨ ꯍꯥꯏꯐꯦꯟꯒꯤ ꯑꯩꯒꯤ ꯄꯤꯝꯄꯜꯁꯇꯣ ꯂꯣꯏ ꯁꯤꯈ꯭ꯔꯕꯅꯦ ꯍꯥꯏꯐꯦꯟꯒꯤ ꯁꯦꯔꯝꯒ ꯀꯩꯅꯣ ꯁꯟꯁꯀ꯭ꯔꯤꯟꯗꯣ ꯑꯗꯨ ꯇꯩꯕꯒꯤ ꯑꯃꯨꯛ ꯌꯥꯝ ꯊꯣꯛꯂꯛꯄꯅꯦ
ꯍꯥ ꯍ ꯅꯨꯄꯤ ꯑꯣꯏꯕꯅꯤꯅ ꯍꯦꯛꯇ ꯑꯅꯧ ꯑꯅꯧꯕ ꯄꯣꯠꯇꯣ ꯁꯤꯖꯤꯟꯅꯤꯡꯕ
ꯍꯣꯏ
ꯑꯥ ꯑꯍꯝ
ꯕꯣꯜ ꯌꯦꯡꯒꯗ꯭ꯔꯣ ꯉꯁꯤ
ꯕꯣꯜꯒ ꯉꯁꯤ ꯌꯦꯡꯉꯔꯣꯏ
ꯑꯣ
ꯎꯝ ꯗꯦꯠ ꯁꯦꯚꯦꯟꯗꯔ ꯅꯣꯔꯋꯦꯒ ꯕ꯭ꯔꯥꯖꯤꯜ ꯂꯩꯕꯗꯣ ꯕ꯭ꯔꯥꯖꯤꯜꯔ ꯀꯩꯅꯣꯝꯃ ꯂꯩꯕ ꯑꯗꯨꯗꯣ ꯑꯣꯏꯅ ꯌꯦꯡꯉꯅꯤ
ꯑꯣ ꯑꯩꯗꯤ ꯔꯖꯤꯜ ꯁꯞꯄꯣꯔꯠ ꯇꯧꯕꯅꯤ ꯍꯦ
ꯅꯪ ꯕ꯭ꯔꯥꯖꯤꯜ ꯁꯞꯄꯣꯔꯠ ꯇꯧꯔꯣ ꯑꯩ ꯅꯣꯔꯋꯦ ꯁꯞꯄꯣꯔꯠ ꯇꯧꯔꯒꯦ ꯑꯌꯥꯝꯕ ꯃꯤꯅ ꯎꯝ ꯄꯣꯔꯇꯨꯒꯜꯗ ꯑꯩ ꯉꯝꯗ꯭ꯔꯦ ꯉꯝꯗ꯭ꯔꯦ
ꯄ꯭ꯔꯣꯇꯨꯒꯜꯗꯤ ꯇꯜꯂꯦ ꯑꯥ ꯔꯣꯅꯦꯜꯗꯣꯗꯣ ꯑꯩꯒꯤ ꯇꯥꯏꯞ ꯅꯠꯇꯦ ꯃꯁꯛꯇꯣ
ꯑꯩꯗꯤ ꯔꯣꯅꯦꯜꯗꯣꯁꯨ ꯃꯤꯁꯤꯁꯨ ꯑꯩꯒꯤ ꯇꯥꯏꯞ ꯅꯠꯇꯦ ꯑꯗꯨ ꯑꯣꯏꯔꯁꯨ ꯃꯦꯁꯤꯅꯗꯤ ꯃꯦꯁꯤꯅꯗꯤ ꯑꯗꯨꯝ ꯈꯔ ꯐꯕ ꯃꯥꯜꯂꯦ
ꯑ
ꯑꯃꯗꯨꯗꯤ ꯏꯒꯣ ꯈꯔ ꯋꯥꯡꯕ ꯃꯥꯜꯂꯦꯕ
ꯍꯣꯏ ꯋꯥꯡꯕꯅꯦ ꯑꯗꯨ ꯑꯗꯨ ꯈꯛꯇ ꯅꯠꯇꯕꯀꯣ ꯃꯁꯛ ꯇꯣ ꯑꯩꯒꯤ ꯇꯥꯏꯞ ꯅꯠꯇꯦꯕ ꯑꯍꯥ ꯃꯤ ꯑꯌꯥꯝꯕꯅꯗꯤ ꯔꯣꯅꯦꯜꯗꯣꯗꯣ ꯅꯨꯄꯥ ꯊꯣꯛ ꯑꯦ ꯐꯖꯩꯌꯦ ꯋꯥꯡꯉꯦ ꯍꯥꯏꯌꯦ ꯑꯩꯗꯤ ꯃꯁꯛꯇꯣ ꯁꯨꯡꯁꯤ ꯅꯨꯡꯁꯤ ꯏꯗꯦ ꯃꯦꯁꯤꯗꯣ ꯌꯥꯝꯅ ꯏꯅꯣꯁꯦ ꯑꯦꯟ ꯑꯣꯏꯕꯗꯣ ꯃꯁꯛꯇꯣ ꯑꯗꯨ ꯑꯣꯏꯅ ꯅꯨꯡꯁꯤ
ꯍꯝ ꯍꯝ
ꯋꯥ ꯍꯥꯏꯅꯤꯡꯉꯥꯏꯁꯨ ꯂꯩꯇꯦꯅꯦ ꯍꯦ ꯍꯦ
ꯅꯪꯗꯤ ꯀꯔꯤ ꯊꯕꯛ ꯇꯧꯕ꯭ꯔꯣ
ꯑꯩꯔꯣ
ꯑꯧ ꯐꯤ ꯁꯥꯕ ꯃꯥꯜꯂꯦ
ꯁ꯭ꯀꯨꯜ ꯆꯠꯂꯤ
ꯑꯣ ꯍꯣ
ꯍꯟꯗꯛꯇꯤ ꯁꯨꯇꯤ ꯁ꯭ꯀꯨꯜ ꯁꯨꯇꯤ ꯊꯥꯕꯅꯤꯅꯀꯣ ꯚꯦꯀꯦꯁꯟ ꯂꯣꯏꯅꯗ꯭ꯔꯤꯗꯅ ꯑꯗꯨꯒꯤ ꯌꯨꯝꯗ ꯁꯨꯝ ꯂꯩꯕꯅꯤ ꯇ꯭ꯔꯨꯏꯁꯗꯦ ꯃꯟꯗꯦ ꯇꯨꯏꯁꯗꯦꯗ ꯁ꯭ꯀꯨꯜꯃꯨꯛ ꯍꯧꯔꯅꯤꯕ ꯕꯟꯗꯦꯗꯗꯤ ꯎꯝ ꯖꯜ ꯁꯤꯇꯤ ꯑꯦꯁ
ꯏꯁꯇꯨꯗꯦꯟꯔꯥ ꯅꯠꯇ꯭ꯔꯒ
ꯅꯠꯇꯦ ꯏꯁꯇꯨꯗꯦꯟ ꯅꯠꯇꯦ ꯏꯁꯇꯨꯗꯦꯟꯗꯤ ꯅꯠꯇꯦ ꯍꯤ ꯍꯤ
ꯃꯟꯗꯦꯗ ꯑꯃꯨꯛ ꯍꯣꯁꯇꯦꯜ ꯆꯪꯈ꯭ꯔꯗꯤ ꯐꯣꯟꯁꯦ ꯄꯥꯏꯕ ꯅꯨꯡꯉꯥꯏꯔꯔꯣꯏꯕ ꯁꯨꯃꯥꯏꯅ ꯊꯦꯡꯔꯁꯨ ꯋꯥꯔꯤ ꯁꯥꯕ ꯌꯥꯔꯔꯣꯏꯕ
ꯎꯝ
ꯍꯜꯂꯣꯏꯔꯒ ꯇꯜꯂꯤ
ꯋꯥꯕꯅꯦ ꯑꯉꯥꯡ ꯁꯦꯟꯅꯕꯗꯨ ꯌꯥꯝ ꯋꯥꯕꯅꯦ
ꯋꯥꯔꯁꯨ ꯎꯄꯥꯏ ꯂꯩꯇ꯭ꯔꯦ ꯂꯩꯕꯛꯇ ꯇꯝꯂꯝꯕꯅꯤꯅ
ꯎꯝ
ꯏꯁ ꯑꯩꯒꯤ ꯃꯥꯏꯗꯣ ꯄꯤꯝꯄꯜꯁ ꯊꯣꯛꯃꯟꯕꯒꯤ ꯂꯣꯏ ꯅꯥꯔꯦ
ꯈꯔꯀ ꯌꯥꯝ ꯊꯨꯅ ꯐꯥꯕ ꯑꯣꯏꯔꯣ
ꯑꯣꯏꯔꯒꯦ
ꯅꯨꯄꯤ ꯃꯁꯦꯟ ꯑꯣꯏꯕꯅꯤꯅ ꯃꯩꯆꯥꯛꯇꯣ ꯈꯪꯔ ꯑꯍ
ꯍꯣꯏ
ꯑꯩꯁꯨ ꯊꯥꯏꯅ ꯎꯝ ꯀ꯭ꯂꯥꯁ ꯑꯦꯠ ꯀꯥꯔꯤꯉꯩꯗ ꯀ꯭ꯂꯥꯁ ꯑꯦꯠ ꯂꯥ ꯅꯥꯏꯟꯔꯥ ꯀꯥꯔꯤꯉꯩꯗ ꯎꯝ ꯂꯣꯔꯦꯜꯒꯤ ꯐꯥꯎꯟꯗꯦ